ꯍꯥꯎ
ꯑ
ꯑꯣ
ꯎꯝ ꯑꯗꯨꯝ ꯂꯩꯌꯦ ꯐꯝꯂꯒ
ꯆꯥꯛ ꯆꯔꯕꯣ
ꯎꯝ ꯆꯥꯛ ꯆꯥꯈ꯭ꯔꯦ ꯉꯁꯥꯏ
ꯑꯦ ꯅꯨꯡꯊꯦꯦꯜ ꯏꯔꯣ ꯅꯠꯇ꯭ꯔꯒꯅ
ꯑ ꯉꯁꯥꯏꯗꯣ ꯑꯩꯈꯣꯏꯗꯣ ꯆꯥꯛ ꯆꯥꯛꯇꯣ ꯅꯨꯡꯊꯤꯤꯟꯃꯛꯁꯨ ꯅꯠꯇꯦ ꯄꯨꯡ ꯃꯉꯥꯒꯨꯝꯕꯗ ꯆꯥꯕ
ꯑꯦꯁ ꯑꯗꯨ ꯍꯣꯔꯦꯟ ꯂꯥꯑꯝꯃꯣꯏꯗ꯭ꯔꯣ ꯑꯃꯨꯛꯀ
ꯂꯥ ꯃꯔꯔꯣꯏꯗ ꯍꯣꯔꯦꯟ ꯐꯨꯠꯕꯣꯜ ꯌꯦꯡꯕ ꯀꯥꯟꯗ ꯑꯃꯨꯛꯀ ꯇꯥꯈ꯭ꯔꯅꯤ
ꯑꯩꯁ ꯕꯣ ꯌꯦꯡꯗꯣꯏꯔꯣ ꯅꯪꯁꯨ ꯑꯗꯨ ꯀꯅꯥꯒꯤ ꯀꯅꯥꯒꯤ ꯁꯄꯣꯔꯠꯅꯕ
ꯑꯩꯈꯣꯏꯗꯤ ꯑꯩꯈꯣꯏ ꯌꯦꯡꯕ ꯈꯈꯣꯏꯗꯤ ꯂꯣꯏꯅꯃꯛ ꯑꯥꯔꯖꯦꯟꯇꯤꯅꯥꯒꯤ ꯁꯥꯄꯣꯔꯠꯅꯦ
ꯑꯣ ꯌꯥꯝ ꯃꯥꯟꯅꯩ ꯑꯩꯅꯗꯗꯤ ꯑꯩꯁꯨ ꯑꯔꯖꯦꯟꯇꯤꯤꯟꯒ ꯐꯦꯅꯦꯦ ꯍꯣꯏ ꯎꯝ ꯉꯁꯤꯗꯤ ꯔꯣꯅꯥꯜꯗꯣꯒꯤ ꯌꯦꯡꯕ ꯇꯥꯔꯦꯅꯦ ꯑꯗꯣ
ꯍꯣꯏ ꯇꯦꯟ ꯊꯔꯤꯂ
ꯎ ꯎꯝ ꯎꯝ ꯇꯦꯟ ꯊꯥꯔꯇꯤꯗ ꯑꯁ ꯑꯩꯈꯣꯏꯔꯣꯝꯗꯤ ꯃꯩ ꯔꯤꯒꯨꯂꯔ ꯑꯣꯏꯗꯕꯅꯦ ꯅꯀꯣ ꯌꯦꯡꯕ ꯈꯔ ꯅꯨꯡꯉꯥꯏꯇꯅꯦ
ꯑꯣ ꯅꯪꯗꯤ ꯀꯗꯥꯏꯗꯒꯦꯔ
ꯑꯩ ꯏꯝꯐꯥꯜ ꯂꯣꯝꯗꯒꯤꯅꯦ
ꯑ
ꯑꯩꯈꯣꯏ ꯂꯩꯀꯥꯏꯗ ꯅꯨꯡꯉꯥꯏꯇꯕ ꯈꯔꯅꯩ ꯑꯗꯨ ꯅꯣꯏꯔꯣꯝꯗꯤ ꯃꯩ ꯂꯥꯛꯑꯕꯅꯤꯅ ꯍꯧꯖꯤꯛꯇꯤ
ꯎꯝ ꯑꯩꯈꯣꯏ ꯂꯨꯝ ꯑꯩꯈꯣꯏ ꯂꯨꯝ ꯈꯪꯕ꯭ꯔꯣꯅ
ꯎꯝꯍ
ꯑ ꯍꯣꯏ ꯅꯨꯡꯉꯥꯏꯌꯦ ꯑꯩꯈꯣꯏꯅꯦ
ꯌꯥꯏꯅꯦ ꯑꯩꯈꯣꯏꯗꯤ ꯅꯦꯠꯋꯥꯛ ꯈꯔ ꯅꯨꯡꯉꯥꯏꯕ ꯃꯩ ꯅꯨꯡꯉꯥꯏꯕ ꯑꯗꯨꯒꯨꯝꯕꯗ ꯈ꯭ꯋꯥꯏꯗꯒꯤ ꯕꯦꯁꯅꯦꯕ
ꯅꯣꯏꯅꯦꯕꯧ ꯅꯨꯡꯉꯥꯏꯇꯦ
ꯍꯣꯏ ꯃꯩ ꯂꯥꯛꯑꯗꯤ ꯈꯔꯕꯨꯗꯤ ꯅꯨꯡꯉꯥꯏ ꯃꯩ ꯂꯥꯛꯇ꯭ꯔꯗꯤ ꯇꯥꯋꯔꯗꯣ ꯌꯥꯗꯦꯕ
ꯑꯣ ꯈꯣꯏꯑꯣ ꯁꯤꯁꯨ ꯑꯗꯨꯃꯥꯏꯅ ꯇꯧꯋꯦ ꯃꯩ ꯂꯥꯛꯇ꯭ꯔꯗꯤ ꯅꯦꯠꯕꯥꯎ ꯅꯨꯡꯉꯥꯏꯇꯦ
ꯎꯝ ꯄ꯭ꯔꯥꯊꯅꯥ ꯐꯖꯅ ꯇꯧꯕ ꯇꯥꯔꯦ ꯍꯨꯝ
ꯑꯋꯥꯜ ꯀꯞ ꯃꯇꯝꯗꯤ ꯂꯥꯛꯀꯅꯤ ꯍꯥ
ꯀꯩ ꯊꯕꯛ ꯆꯠꯀꯦ ꯉꯁꯤꯗꯤ ꯌꯨꯝꯗ ꯁꯨꯝ ꯂꯩꯕ꯭ꯔꯥ ꯅꯠꯇ꯭ꯔꯒ
ꯑꯣ ꯌꯨꯝꯗ ꯂꯩꯌꯦ ꯍꯣꯏ
ꯑꯁ ꯉꯁꯤ ꯌꯥꯝ ꯁꯥꯏꯌꯦ ꯀꯣ
ꯑꯁ ꯁꯥꯏꯌꯦ ꯑꯩꯈꯣꯏ ꯈꯨꯟꯁꯨ ꯌꯥꯝ ꯁꯥꯏꯌꯦ
ꯑꯁ ꯅꯨꯡꯁꯥ ꯁꯥꯃꯟꯕꯒꯤ ꯍꯤꯞꯄ ꯐꯥꯎ ꯌꯥꯗꯦꯅꯦ
ꯍꯨꯝ
ꯎꯝ ꯀꯣꯏꯕ ꯆꯠꯂꯁꯨ ꯁꯥꯃꯟꯕꯒꯤ ꯍꯨꯃꯥꯡ ꯑꯗꯨꯝ ꯊꯣꯛꯑꯦ
ꯍꯣꯏ ꯑꯩꯈꯣꯏꯁꯨ ꯁꯥꯏ ꯅꯨꯡꯊꯤꯜ ꯂꯩꯕꯗꯣ
ꯎꯝ ꯎꯝ ꯀꯩꯀꯩ ꯊꯕꯛ ꯍꯣꯠꯅꯔꯤꯒꯦ
ꯈ꯭ꯔꯤꯁꯨ ꯑꯥ ꯍꯧꯖꯤꯛꯀꯥꯟꯗꯤ ꯈ꯭ꯔꯤꯁ ꯇꯧꯗꯦ ꯀꯂꯦꯖ ꯂꯣꯏ ꯄꯨꯈ꯭ꯔꯕꯅꯤꯅ
ꯎꯝ ꯎꯝ ꯂꯧ ꯁꯨꯕ꯭ꯔꯥ
ꯑꯥꯎ ꯑ
ꯂꯧꯗꯣ ꯁꯨ ꯍꯣꯏ ꯁꯨꯏ ꯑꯇꯩꯩꯗꯤ ꯑ
ꯑꯈꯣꯏꯗꯤ ꯅꯣꯡ ꯆꯨꯕ ꯉꯥꯏꯔꯤꯕ ꯑꯅꯤꯅꯦ
ꯑꯣ ꯑꯩꯈꯣꯏꯗꯤ ꯅꯨꯡꯇꯤꯒꯤ ꯅꯣꯡ ꯆꯨꯏꯦ ꯅꯣꯏ ꯅꯣꯏ ꯃꯅꯥꯛꯇ ꯆꯨꯗꯦ
ꯑꯩꯈꯣꯏꯔꯣꯝꯗꯤ ꯅꯣꯡ ꯀꯌꯥ ꯆꯨꯗꯦꯕꯨꯣ
ꯎ ꯑꯩꯈꯣꯏꯗꯤ ꯉꯁꯤꯁꯨ ꯅꯣꯡ ꯌꯥꯝ ꯆꯨꯑꯦ
ꯑꯣ ꯑꯩꯈꯣꯏꯗꯁꯨ ꯊꯥꯔꯛꯑꯣꯗꯅ ꯅꯣꯡ ꯌꯥꯝ ꯄꯥꯝꯕ
ꯎꯝ
ꯎꯝ ꯑꯗꯨꯀꯣ꯫
ꯑꯥ
ꯋꯥꯔꯤꯗꯕꯨ ꯉꯁꯤ ꯐꯨꯠꯕꯣꯜ ꯌꯦꯡꯕꯗꯣ
ꯑꯥ ꯍꯣꯏ
ꯄꯣꯔꯇꯨꯒꯜ ꯄꯣꯔꯇꯨꯒꯜ ꯉꯝꯃꯗꯤ ꯑꯩꯉ ꯑꯩꯅ ꯍꯥꯏꯕ ꯅꯪ ꯌꯥꯕ ꯉꯝꯒꯗ꯭ꯔꯥ
ꯀꯔꯤ ꯀꯔꯤ ꯌꯥꯕ
ꯑ ꯑꯩꯅ ꯅꯪꯉꯣꯟꯗ ꯄꯣꯔꯇꯨꯒꯜ ꯉꯝꯃꯗꯤ ꯑꯩꯅ ꯅꯪꯉꯣꯟꯗ ꯔꯤꯀ꯭ꯋꯦꯁ ꯑꯃ ꯇꯧ ꯇꯧꯒꯗꯕ ꯑꯗꯨ ꯅꯪ ꯌꯥꯕ ꯉꯝꯒꯗ꯭ꯔꯥ ꯁꯤꯅꯦꯕ
ꯑꯦ꯭ꯔꯗꯤ ꯅꯪ ꯁꯞꯄꯣꯔꯠ ꯇꯧꯁꯨ ꯇꯧꯗ꯭ꯔꯥꯀ
ꯑꯗꯨ ꯇꯧꯗꯦ ꯑꯗꯨ ꯇꯧꯗꯦ ꯑꯗꯨ ꯑꯣꯏꯔꯁꯨ ꯉꯁꯤ ꯈꯛꯀꯤꯅꯤꯅ ꯑꯗꯨ
ꯉꯝ ꯂꯩꯣꯏ ꯉꯝ ꯂꯣꯏ ꯃꯣꯏ ꯀꯔꯤꯁꯨꯣ ꯉꯝ ꯂꯣꯏ
ꯑꯗꯨ ꯌꯦꯡꯕ ꯇꯥꯔꯦꯅ
ꯍꯣꯏ ꯌꯦꯡꯕ ꯇꯥꯔꯦ ꯍꯣꯏ ꯀꯔꯤꯁꯨ ꯉꯝ ꯅꯣꯏ
ꯎꯝ
ꯏꯏꯁ ꯑꯦꯟ. ꯖꯤ. ꯑꯦꯟ. ꯖꯤ. ꯈ꯭ꯡꯕ꯭ꯔꯥꯅꯦ꯫
ꯑꯩꯌꯦꯡ ꯀ꯭ꯔꯤꯅꯥ ꯃꯣꯏꯒꯤꯞ ꯑ ꯍꯟꯁꯤꯅꯕꯗꯣ
ꯅꯍꯥꯟꯁꯤ ꯅꯍꯗꯣ ꯌꯦꯡꯕ꯭ꯔꯥ ꯑꯗꯨ ꯑꯣꯏꯔꯗꯤ ꯕꯣꯜ ꯅꯪꯁꯦ ꯁꯦꯡꯉꯦ
ꯁꯦꯡꯉꯦ ꯉꯝꯃꯣꯏ ꯃꯣꯏ ꯄ꯭ꯔꯤꯁꯨ
ꯑꯗꯨꯅꯦꯕ ꯑꯗꯨ ꯅꯪ ꯅꯪ ꯅꯪꯉꯣꯟꯗ ꯊꯥꯖꯕ ꯂꯩꯕ ꯑꯗꯨꯅ ꯑꯩ ꯑꯩꯅ ꯍꯥꯏꯔꯤꯁꯤꯗꯤ ꯃꯣꯏ ꯄꯣꯔꯇꯨꯒꯥꯜꯅ ꯉꯝꯃꯗꯤ ꯑꯩ ꯅꯪꯉꯣꯟꯗ ꯔꯤꯀ꯭ꯋꯦꯁ ꯑꯃ ꯇꯧꯅꯤ ꯅꯪ ꯌꯥꯒꯗ꯭ꯔꯥ ꯁꯤꯅꯦꯕ ꯉ ꯃꯣꯏꯗ꯭ꯔꯣꯅ
ꯅꯝꯒꯅꯤꯗ ꯃ
ꯑꯗꯨ ꯉꯔꯥꯡ ꯀꯩꯅꯣꯗꯤ ꯌꯦꯡꯕ꯭ꯔꯥ ꯐ꯭ꯔꯥꯟꯁꯀꯤꯗꯣ
ꯐ꯭ꯔꯥꯟꯁꯀꯤꯗꯣ ꯌꯦꯡꯗ꯭ꯔꯦ ꯑꯩꯈꯣꯏ ꯇꯨꯝꯅꯤꯡ ꯃꯟꯕꯒꯤ
ꯎꯝ ꯅꯣꯏ ꯐꯣꯟꯗ ꯌꯦꯡꯕ꯭ꯔꯥ ꯅꯠꯇ꯭ꯔꯒ ꯇꯤꯚꯤꯗ ꯌꯦꯡꯕ꯭ꯔꯥꯀꯣ
ꯇꯤꯚꯤꯗ
ꯑꯁ ꯃꯤ ꯌꯥꯝꯅ ꯑꯃꯅꯤꯅꯤ ꯑꯗꯨꯗꯤ
ꯑꯥ ꯌꯥꯝꯃꯦ ꯌꯥꯝꯗꯦꯗ ꯉꯔꯥꯡꯗꯤ ꯏꯃꯥꯈꯣꯏꯁꯨ ꯂꯩꯇꯕꯅꯤꯅ ꯑꯩꯒ ꯏꯃꯥꯟꯅꯕꯤꯒ ꯑꯩꯈꯣꯏ ꯏꯆꯦ ꯑꯃ ꯑꯗꯨ ꯑꯩꯈꯣꯏ ꯉꯉꯛꯇ ꯌꯦꯡꯉꯤ
ꯎꯝ ꯕꯣꯜ ꯌꯦꯡꯕꯁꯤ ꯃꯤ ꯌꯥꯝꯅꯗꯤ ꯅꯨꯡꯉꯥꯏꯌꯦꯕꯀꯣ
ꯃꯤ ꯌꯥꯝꯃꯗꯤ ꯅꯨꯡꯉꯥꯏꯌꯦ ꯍꯣꯏ
ꯎꯝ
ꯑꯗꯨ ꯌꯥꯝꯗꯕꯅꯁꯨ ꯅꯨꯡꯉꯥꯏꯌꯦ ꯁꯞꯄꯣꯔꯠ ꯇꯧꯕꯗꯣ ꯃꯥꯟꯅꯗ꯭ꯔꯗꯤ ꯇꯜꯂꯦꯕ
ꯑꯗꯨ ꯑꯩꯈꯣꯏ ꯑꯩꯈꯣꯏꯒꯤ ꯁꯞꯄꯣꯔꯠꯁꯨ ꯂꯩꯕ ꯃꯤꯒꯤ ꯁꯞꯄꯣꯔꯠ ꯇꯧꯕꯁꯨ ꯂꯩꯕ ꯑꯣꯄꯣꯅꯦꯟꯗꯣ ꯂꯩꯅꯔꯀꯥꯟꯗ ꯋꯥ ꯉꯥꯡꯅꯔꯒ ꯁꯞꯄꯣꯔꯠ ꯇꯧꯔꯒ ꯌꯦꯡꯕꯗ ꯅꯨꯡꯉꯥꯏꯗꯨ꯭ꯔꯅꯦ
ꯑꯁ ꯅꯨꯡꯉꯥꯏꯇꯦ ꯑꯩꯗꯤ ꯑꯥꯔꯖꯦꯟꯇꯤꯅꯥ ꯁꯞꯄꯣꯔꯠ ꯇꯧꯕ ꯉꯇ ꯌꯦꯡꯅꯤꯡꯉꯤ
ꯑꯩꯁꯦ ꯅꯪꯒꯤꯗꯤ ꯄꯨꯔꯥ ꯄꯤꯁꯇꯅꯦꯕ ꯌꯦꯡꯅꯤꯡꯉꯤꯗꯣ
ꯍꯣꯏ ꯑꯔꯖꯦꯟꯇꯤꯅꯥꯈꯣꯏ ꯁꯞꯄꯣꯔꯠꯅꯦꯕꯀꯣ ꯑꯗꯨꯔꯁꯨ ꯕ꯭ꯔꯥꯖꯤꯜ ꯀꯣꯏꯊꯣꯛꯄꯁꯨ ꯑꯗꯨꯝ ꯌꯦꯡꯅꯤꯡꯉꯦ ꯏꯁꯄꯦꯟ ꯐ꯭ꯔꯥꯟꯁ ꯑꯗꯣ ꯄꯣꯔꯇꯨꯒꯜꯗꯤꯁꯨ ꯄꯥꯝ ꯄꯥꯝꯗꯦ
ꯅꯪꯁ ꯅꯪꯁꯦ ꯀꯩꯒꯤꯅꯣꯕ ꯍꯥꯏꯗꯤ ꯄꯣꯔꯇꯨꯒꯥꯜꯁꯦ ꯅꯪ ꯄꯥꯝꯗ꯭ꯔꯤꯁꯦ ꯔꯣꯅꯥꯜꯗꯣ ꯂꯩꯕꯒꯤꯔꯕ
ꯎꯝ ꯍꯣꯏ ꯀꯔꯤꯔꯥ ꯈꯪꯗꯦ ꯁꯨꯛꯝ ꯄꯥꯝꯗꯦ ꯃꯣꯏꯗꯣ ꯀ꯭ꯔꯤꯔꯥ ꯔꯣꯅꯥꯜꯗꯣꯒꯤ ꯑꯦꯛꯇꯤꯡꯒꯨꯝꯕꯗꯣ ꯀꯔꯤ ꯌꯥꯝꯅ
ꯑꯁ ꯑꯗꯨ ꯃꯤ ꯑꯇꯣꯞꯄ ꯂꯩꯁꯥꯕꯤꯁꯤꯡꯅꯗꯤ ꯔꯣꯅꯥꯜꯗꯣꯁꯦ ꯃꯁꯛꯁꯨ ꯐꯖꯩ ꯃꯥꯒꯤ
ꯍꯣꯏ ꯄꯥꯝꯅꯦ ꯍꯣꯏ ꯍꯣꯏ
ꯑꯗꯨꯗ ꯅꯪ ꯅꯪ ꯀꯩꯩꯅꯣꯕ
ꯑꯩꯗꯤ ꯁ ꯄꯝ ꯄꯥꯝꯗꯦ ꯍꯣꯏ ꯆꯂꯣ ꯍꯣꯏ ꯃꯁꯥ ꯐꯖꯕꯗꯤ ꯅꯦꯃꯥꯔꯅ ꯐꯖꯩ ꯑꯩꯅ
ꯑꯩꯁ ꯑꯗꯨ ꯑꯗꯨ ꯑꯣꯏꯔꯗꯤ ꯅꯪꯅ ꯃꯦꯁꯤꯗ ꯁꯞꯄꯣꯔꯠ ꯇꯧꯔꯤꯁꯤ ꯀꯩ ꯃꯔꯝꯒꯤꯅꯣ
ꯃꯦꯁꯤꯗ ꯁꯞꯄꯣꯔꯠ ꯇꯧꯕꯗꯤꯀꯣ ꯃꯦꯁꯤꯗꯤ ꯌꯥꯝ ꯀꯔꯤ ꯍꯥꯏꯅꯤ ꯑꯗꯨꯝ ꯌꯥꯝ ꯅꯨꯡꯁꯤꯑꯕ ꯃꯥꯗꯤ ꯑꯗꯨ ꯑꯗꯨꯝ
ꯃꯁꯛꯇ
ꯍꯣꯏ ꯃꯁꯛꯇꯨ ꯌꯥꯝ ꯅꯨꯡꯁꯤꯌꯦꯕ ꯃꯤ ꯃꯤꯕꯨꯁꯨ ꯑ ꯈꯠꯅꯕꯁꯨ ꯍꯧꯗꯦ ꯇ ꯑꯗꯨꯝ
ꯎꯝ
ꯍꯥꯏ ꯕꯥꯏꯗꯦ
ꯃꯤꯁꯤꯗ ꯃꯒꯨꯟ ꯌꯥꯝ ꯂꯩꯕꯅꯦꯀꯣ
ꯍꯣꯏ ꯂꯩꯥꯛꯌꯦ
ꯑꯁ ꯃꯥꯕꯨꯗꯤ ꯃꯥꯒꯤ ꯋꯥꯔꯤꯗꯤ ꯍꯣꯏ ꯔꯣꯅꯥꯜꯗꯣꯒꯤ ꯋꯥꯔꯤꯁꯨ ꯅꯨꯡꯗꯤ ꯅꯨꯡꯁꯤ ꯑꯗꯨ ꯑꯣꯏꯔꯁꯨ ꯃꯦꯁꯤꯒꯤ
ꯎꯝ ꯑꯗꯣ ꯃꯥꯒꯤ ꯋꯥꯔꯤꯗꯣ ꯑꯁꯤ ꯏꯪꯕꯔꯣ
ꯃꯦꯁꯤꯒꯤꯗꯨꯔꯣ
ꯍꯣꯏ
ꯍꯣꯏ ꯃꯥꯗꯤ ꯏ ꯀꯩꯅꯣ ꯃꯁꯥꯏ ꯋꯥꯡꯕ ꯉꯝꯗꯕꯅꯦꯀꯣ ꯁꯦꯡꯕꯗꯤ ꯑꯁꯦꯡꯕꯗꯤ ꯏꯁꯄꯦꯟ ꯀꯟꯇ꯭ꯔꯤꯅ ꯃꯥꯕꯨ ꯌꯣꯛꯄꯅꯦꯕ
ꯑꯣ
ꯑꯔꯖꯦꯟꯇꯤꯅꯥꯕ ꯑꯔꯖꯦꯟꯇꯤꯅꯥ ꯑꯝ ꯕꯔꯁꯦꯂꯣꯅꯥꯒꯤ ꯀ꯭ꯂꯞꯇꯨꯅ ꯃꯥꯕꯨ ꯑꯥ ꯇ꯭ꯔꯤꯠꯃꯦꯟ ꯇꯧꯔꯒ ꯍꯤꯗꯥꯛꯀꯨꯝ ꯋꯥ ꯆꯥꯍꯜꯂꯕ ꯇꯧꯔꯒ ꯑꯗꯨꯗꯒꯤ ꯃꯥ ꯈꯔꯕꯨꯗꯤ ꯋꯥꯡꯈꯠꯄꯅꯦꯕꯀꯣ
ꯎꯝ
ꯑꯗꯨꯒꯤꯅꯤꯅꯦ ꯃꯩꯁꯤꯅ ꯕꯔꯁꯦꯂꯣꯅꯥ ꯁꯨꯛꯊꯥ ꯊꯥꯗꯣꯛꯇ꯭ꯔꯤꯁꯦ
ꯍꯧꯖꯤꯛꯇꯤ ꯊꯥꯗꯣꯛꯈ꯭ꯔꯦꯀꯣ
ꯍꯣꯏ ꯍꯧꯖꯤꯛꯇꯤ ꯑꯍꯟ ꯑꯣꯏꯔꯝꯅꯤꯅ ꯃꯥꯁꯨ
ꯑꯗꯣ ꯃꯣꯏ ꯀ꯭ꯂꯕ ꯃꯆꯥ ꯅꯠꯇꯦꯍꯦ ꯑꯥꯔꯖꯦꯟꯇꯤꯅꯥꯁꯨ ꯆꯥꯎꯕ ꯗꯨꯗꯤ
ꯎꯝ ꯑꯩ ꯍꯥꯏꯗꯤ ꯍꯧꯖꯤꯛ ꯃꯥ ꯑ ꯏꯟꯇꯔ ꯃ꯭ꯌꯥꯃꯤꯗ ꯌꯥꯎꯔꯝꯃꯦꯅ
ꯎꯝ
ꯑꯗꯨ ꯑꯗꯨꯒꯨꯝꯕꯗꯤ ꯍꯣꯏ ꯑꯔꯖꯦꯟꯇꯤꯅꯥꯒꯤꯗꯤ ꯃꯣꯏꯗꯤ ꯑꯗꯨ ꯃꯣꯏꯒꯤ ꯀꯟꯇ꯭ꯔꯤꯅꯤꯅ
ꯍꯣꯏ
ꯀ꯭ꯂꯞ ꯀ꯭ꯂꯞꯇ ꯑꯃꯨꯛ ꯌꯥꯎꯕꯅꯦꯕ ꯃꯣꯏ ꯋꯥꯔ꯭ꯜ ꯀꯞ ꯂꯣꯏꯔꯗꯤꯀꯣ
ꯎꯝ
ꯑꯁ ꯉꯔꯥꯡ ꯃꯦꯁꯤ ꯑꯩꯉꯣꯟꯗ ꯐꯣꯟ ꯇꯧꯔꯛꯄꯅꯤꯅꯦ
ꯁꯦꯍ
ꯃꯥꯅ ꯁꯥꯟꯅꯕꯗꯣ ꯌꯦꯡꯕ ꯅꯨꯡꯉꯥꯏ ꯕꯔ ꯍꯥꯏꯅ
ꯎꯝ
ꯇꯥꯏ ꯀ
ꯇꯥꯕ꯭ꯔ
ꯑꯥ
ꯑꯩ ꯁꯤ ꯊꯕꯛ ꯑꯝꯇ ꯂꯣꯏꯁꯤꯜꯂꯨꯈꯤꯒꯦꯀꯣ ꯑꯃꯨꯛ
ꯑꯧ ꯍꯣꯏ